ꯍꯜꯂꯣ꯫
ꯑ ꯇꯥꯏ꯫
ꯑꯣ ꯋꯥꯔꯤ ꯁꯥꯕ ꯌꯥꯏꯀꯣ ꯁꯤꯁꯇꯔ꯫
ꯌꯥꯏ ꯌꯥꯏ꯫
ꯑꯣ ꯁꯤꯁꯇꯔꯕꯨ ꯀꯩꯗꯧꯕꯤꯔꯝꯕꯅꯣ꯫
ꯐꯝꯃꯝꯕꯅꯤꯗ꯫
ꯑꯣ ꯀꯔꯤ ꯃꯊꯦꯜ ꯇꯧꯕꯤꯔꯒꯦ ꯁꯤꯁꯇꯔ ꯉꯁꯤꯕꯨ
ꯃꯥꯏꯔꯦꯟ ꯇꯧꯕꯤꯔ ꯁꯣꯝꯗꯦ
ꯑꯣ ꯑꯗꯨꯗꯤ ꯑꯍꯥꯎꯕꯅꯤꯅꯦꯀꯣ ꯑ ꯑꯩꯗꯤ ꯀꯩꯅꯣ ꯇꯧꯁꯜꯂꯦ ꯉꯁꯤꯗꯤ ꯏꯔꯣꯝꯝꯕ ꯑꯃꯒ ꯀꯥꯡꯒꯧ ꯑꯃꯒ ꯇꯧꯁꯜꯂꯦ
ꯆꯁ ꯇꯪꯅꯦꯦꯅꯦ ꯍꯎ꯭ꯔꯤ
ꯀꯃꯥꯏꯅ
ꯏꯔꯣꯟꯕꯅꯦ ꯀꯥꯡꯍꯧꯁꯨ ꯌꯥꯎꯔꯦ ꯎꯝ ꯑꯗꯨ ꯆꯥꯛ ꯆꯪꯗ꯭ꯔꯣ ꯅꯪꯉꯣ
ꯑꯩꯗꯤ ꯁꯤꯁꯇꯔꯅ ꯍꯦꯟꯅ ꯍꯥꯎꯕ ꯃꯥꯜꯂꯤꯦꯗ ꯃꯥꯏꯔꯦꯟꯅꯤꯅ ꯍꯥꯎꯏꯤꯗ ꯑꯩꯗꯤ ꯑꯩꯒꯤ ꯑꯣꯏꯅꯗꯤ ꯑꯩꯒꯤ ꯀꯌꯥ ꯁꯥꯒꯟꯗꯕ
ꯌꯦꯇꯗ꯭ꯔ ꯏ ꯑꯗꯨꯗꯤ
ꯍꯤꯁꯇꯣꯔꯤꯒꯤꯥꯏꯔꯦꯟꯁꯦ ꯀꯩꯒꯤꯅꯣ ꯍꯥꯏꯗꯅꯣ ꯁꯣꯏꯕꯨꯝꯒ ꯌꯥꯎꯕ꯭ꯔꯣ
ꯁꯣꯏꯕꯨꯝꯁ ꯍꯥꯏꯕꯁꯦ ꯑꯀꯪꯕꯗꯨꯗꯤ ꯌꯥꯎꯋꯦ ꯑꯗꯨ ꯀꯩꯅꯣꯗꯤ ꯎ ꯅꯧꯕꯗꯤꯂ ꯍꯥꯏꯇꯗ
ꯑꯣ ꯑ ꯏꯁꯤꯁꯕꯨꯗꯤ ꯀꯩꯅꯣꯒ ꯆꯥꯗ꯭ꯔꯣ ꯍꯧꯖꯤꯛꯀꯥꯟꯗ ꯆꯦꯡꯒꯨꯝ ꯀꯥꯏꯅꯒ ꯃꯨꯁꯔꯨꯝꯗꯣ ꯆꯥꯗ꯭ꯔꯣ
ꯍꯧꯖꯤꯟꯖꯦ ꯐꯪꯉꯦꯗ ꯆꯥꯡ
ꯍ ꯁꯤꯆꯇꯔꯗꯤ ꯋꯥꯔꯜ ꯀꯞꯀꯨꯝꯕꯗꯤ ꯌꯦꯡꯗ꯭ꯔꯣ
ꯌꯦꯡꯗ ꯌꯦꯡꯗꯦ ꯇꯨꯝꯃꯗꯤ ꯅꯪ ꯌꯦꯡꯨꯔꯣ
ꯑꯁ ꯀꯁꯒꯤ ꯋꯥꯍꯩꯗꯨꯔ ꯀꯤ ꯍꯩ ꯌꯦꯡꯗꯦ ꯌꯦꯡꯗꯦ ꯀꯥꯏ ꯍꯦ
ꯎꯝ ꯏꯅꯦꯕꯩꯅꯤ ꯌꯦꯡꯗ
ꯑꯣ ꯀꯩꯁꯨ ꯀꯥꯏꯗꯦ ꯀꯩꯁꯨ ꯀꯥꯏꯗꯦ ꯑꯩꯁꯨ ꯃꯇꯦꯛ ꯃꯇꯦꯛ ꯌꯦꯡꯉꯤ ꯌꯥꯝ ꯐꯖꯅꯗꯤ ꯌꯦꯡꯗꯦꯗ
ꯐꯄꯗ ꯎꯝ ꯗꯗ ꯀꯩꯗꯧꯔꯝꯃꯤꯔꯣ
ꯎꯝ ꯊꯣꯏꯗꯣꯛꯄ ꯇꯧꯅꯤꯁꯤꯁ ꯄꯣꯊꯥꯔꯃꯤꯖꯥꯠꯅꯤ ꯁꯨꯝ ꯃꯌꯥꯝꯒ ꯋꯥꯔꯤ ꯋꯥꯋꯇꯥꯏ ꯇꯧꯁꯤꯔꯅ ꯁꯨꯝ ꯌꯦꯡꯉꯝꯃꯤꯖꯥꯠꯅꯤ ꯑꯗꯨꯅ ꯁꯤꯁꯇꯔ ꯍꯣꯏꯗ ꯁꯨꯝ ꯑꯩꯅ ꯍꯥꯏꯔꯛꯏꯗꯣ
ꯃꯥꯅꯦ ꯃꯅꯤ ꯌꯥꯏ ꯌꯥꯏ ꯀꯔꯤꯝ ꯀꯥꯏꯗꯗ
ꯎꯝ ꯃꯥꯅꯦ ꯃꯥꯅꯦ ꯁꯤꯁꯇꯔꯣꯏꯗꯤ ꯑꯦ ꯏꯁꯇꯗꯤꯒꯨꯝꯕ ꯑꯗꯨꯝ ꯇꯧꯔꯤꯕꯣ ꯍꯧꯖꯤꯛꯀꯥꯟꯁꯦ ꯀꯩꯀꯩꯗꯤ ꯇꯧꯔꯤꯒꯦ ꯊꯣꯏꯗꯣꯛꯄ ꯑꯇꯣꯞꯄ
ꯊꯣꯏꯗꯣꯛꯄꯣꯇꯣꯞꯄꯗꯤ ꯇꯧꯗꯦꯗ ꯁꯨꯝ ꯂꯩꯔ
ꯑꯣ ꯍꯥꯏꯗꯤ ꯀꯩꯅꯣꯒꯨꯝꯕ ꯂꯣꯏꯔꯦ ꯑꯗꯨꯝ ꯑꯁꯇꯗꯤꯗ ꯂꯣꯏꯔꯦ
ꯀꯩꯕ
ꯁ꯭ꯇꯗꯤꯒꯨꯝꯕꯗꯤ ꯂꯣꯏꯁꯜꯂꯦ
ꯑꯣ ꯁꯤꯂ ꯅꯪꯗꯦ
ꯑꯩꯁꯨ ꯂꯣꯏꯁꯤꯜꯂꯦ ꯁꯤꯤꯁꯆꯔꯒ ꯆꯞ ꯃꯅ ꯑꯗꯨꯝ ꯒ꯭ꯌꯥꯟ ꯇꯥ ꯌꯗ ꯂꯩꯔꯦ ꯍꯥꯏꯇꯥꯔꯦ ꯁ꯭ꯇꯗꯤ ꯂꯣꯏꯁꯤꯜꯂꯒ
ꯑꯣ
ꯑꯥ ꯁꯤꯁꯇꯔꯗꯤ ꯀꯩꯅꯣꯒꯨꯝꯕꯗꯤ ꯇꯧꯗꯦ ꯊꯕꯛꯀꯨꯝꯕꯗꯤ ꯇꯧꯗ꯭ꯔꯤ
ꯑꯥꯎ ꯇꯧꯗꯦꯗ
ꯑꯁ ꯑꯗꯨꯗꯤ ꯌꯥꯝ ꯅꯨꯡꯉꯥꯏꯅ ꯂꯩꯔꯝꯗꯧ ꯃꯥꯜꯂꯤ ꯁꯤꯁꯇꯔꯖꯦ ꯌꯥꯝ ꯏꯌꯥꯡ ꯌꯥꯡ ꯍꯥꯏꯗꯣꯛꯏꯀꯣ
ꯎꯝ ꯍꯥꯏꯇꯥꯔꯦ
ꯁꯤꯁꯇꯔ ꯍꯣꯏꯒꯗꯤ ꯀꯩꯅꯣ ꯇꯧꯕ ꯌꯥꯕ ꯃꯐꯝꯒꯗꯤ ꯂꯩꯕ꯭ꯔꯣ ꯀꯣꯏꯔꯛꯄ ꯈꯣꯠꯂꯛꯄ ꯌꯥꯕ ꯃꯐꯝꯒꯗꯤ ꯂꯩꯕ꯭ꯔꯣ
ꯌꯥꯏ ꯂꯩ
ꯂꯩꯌꯦ
ꯑꯥ ꯂꯩ ꯌꯥꯝ ꯂꯩ ꯀꯩꯅꯣ
ꯑꯩꯁ ꯁꯤꯗꯗꯤ ꯃꯐꯝ ꯐꯖꯕ ꯌꯥꯝ ꯂꯩꯔꯝꯗꯧ ꯃꯥꯜꯂꯤ ꯄꯤꯛꯅꯤꯛ ꯏꯁꯄꯣꯠꯀ ꯌꯥꯝ ꯐꯖꯕ ꯂꯩꯔꯝꯗꯧ ꯃꯥꯜꯂꯦ
ꯎꯝ ꯀꯅꯥ ꯀꯅꯥ ꯂꯩꯒꯦ ꯅꯪꯗꯤ ꯀꯅꯥꯥ ꯀꯅꯥ ꯂꯩꯒꯦ
ꯎꯝ ꯑꯩꯈꯣꯏ ꯄꯦꯔꯦꯟꯁ ꯈꯛꯇꯅꯤꯗ ꯊꯣꯏꯗꯣꯛꯄꯗꯤ ꯂꯩꯇꯦ ꯏꯊꯟꯗ ꯑꯣꯏ
ꯑꯣ ꯐꯩꯌꯦ ꯐꯩ
ꯁꯤꯁꯇꯔꯍꯣꯏꯗꯤ ꯃꯤ ꯈꯔ ꯂꯥꯡꯕ ꯃꯥꯜꯂꯦꯀꯣ
ꯑꯉꯥꯡꯁꯤꯡ ꯂꯥꯛꯄ
ꯑꯣ ꯏ ꯏꯆꯤꯟꯅꯥꯎ ꯑꯣꯏꯗꯣꯏꯔꯥ
ꯗꯨꯅꯤ ꯍꯥ
ꯏꯆꯤꯟꯅꯥꯎ ꯑꯣꯏ ꯏꯆꯤꯟꯅꯥꯎ ꯑꯣꯏꯗꯣꯏꯔꯥ ꯍꯥꯏꯗꯤ ꯁꯤꯕ꯭ꯂꯤꯡꯒꯨꯝꯕ ꯑꯣꯏꯗꯣꯏꯔꯥ
ꯑꯣ ꯁꯤꯁꯇꯔꯁꯤꯡ ꯑꯣꯏꯗꯣꯏꯅꯦ ꯑꯁ ꯍꯧꯖꯤꯛꯁꯦ ꯐꯔꯛ ꯌꯥꯝ ꯇꯥꯏꯌꯦꯕꯣ ꯅꯪꯁꯦ
ꯀꯗꯧꯔꯒ ꯍꯥꯏꯁꯦ ꯇꯥꯏꯌꯦ ꯇꯥꯏꯌꯦ
ꯑꯁ ꯆꯦꯡ ꯂꯧꯕ ꯂꯥꯛꯄ ꯗꯨꯀꯥꯟꯗ
ꯑꯥ
ꯑꯗꯨ ꯐꯔꯛꯇ ꯑꯩ ꯊꯣꯛꯇ꯭ꯔꯗꯤ ꯌꯥꯗ꯭ꯔꯕ ꯑꯍꯥ ꯑꯗ ꯌꯥꯏꯀꯣ ꯑꯗꯨꯝ ꯄꯥꯏꯕ
ꯌꯥꯏꯌꯦ ꯌꯥꯏꯌꯦ ꯁꯤꯁꯇꯔꯒꯤ ꯗꯨꯝ ꯇꯧꯔꯣ ꯉꯥꯍꯥꯛ ꯉꯥꯏꯊꯣꯛ ꯉꯥꯏ ꯁꯤꯟ ꯇꯧꯔꯁꯅꯨ ꯀꯩꯁꯨ ꯀꯥꯏ
ꯑꯣ ꯅꯣꯏꯁꯇꯤ ꯈꯔ ꯌꯥꯝꯃꯅꯤꯀꯣ
ꯑꯥ ꯀꯩ ꯀꯥꯏꯗꯦ ꯀꯥꯏꯗꯦ ꯑꯗꯨꯝ ꯁꯤꯁꯇꯔ ꯑꯗꯨꯝ ꯁꯤꯁꯇꯔꯒꯤ ꯇꯧꯐꯝ ꯊꯣꯛꯄꯗꯣ ꯑꯗꯨꯝ ꯇꯧꯕꯤꯔꯣ
ꯑꯥ
ꯍꯥ not clear ꯑꯗꯣꯏ
ꯖꯤꯞ ꯖꯤꯞ ꯑꯣꯀꯦ ꯑꯣꯀꯦ ꯀꯔꯤꯅꯣ ꯍꯥꯏꯔꯤ ꯃꯌꯥꯝꯁꯦ
ꯇꯥꯕꯔꯣ
ꯑꯧ ꯇꯥꯏꯌꯦ
ꯑꯣ
ꯖꯤꯞ ꯖꯤꯞ
ꯑꯩꯈꯣꯏꯗꯣ ꯐꯔꯛ ꯌꯥꯝ ꯇꯥꯏꯌꯦ ꯍꯧꯖꯤꯛꯁꯨ ꯆꯦꯡ ꯂꯧꯕꯗꯣ ꯂꯥꯛꯄ
ꯑꯣ ꯁꯤꯁꯇꯔꯁꯦ ꯃꯤꯟ ꯂꯩꯕ꯭ꯔꯣ
ꯅꯠꯇꯦ ꯒꯣꯗꯥꯌꯟ ꯑ ꯀꯩꯅꯣ ꯆꯦꯡ ꯌꯣꯟꯕꯥꯗꯣ
ꯑꯥ
ꯑꯗꯨꯏ ꯅꯤꯗꯥ
ꯑꯣ ꯁꯤꯁꯇꯔꯗꯤ ꯊꯕꯛ ꯌꯥꯝ ꯐꯔꯝꯃꯤ ꯏꯖꯥꯠꯅꯤꯅꯦ
ꯐꯥꯗꯦꯗ
ꯁꯤꯁ ꯁꯤꯁ ꯍꯥꯏꯗꯤ ꯆꯦꯡ ꯁꯥꯟꯅꯕꯒꯤ ꯊꯕꯛ ꯇꯧꯔꯤꯕꯅꯤꯅ ꯁꯤꯁꯇꯔ ꯈꯔꯗꯤ ꯆꯤꯜꯂꯝꯃꯅꯦꯕ ꯑꯥ ꯀꯩ ꯆꯦꯡ ꯑꯣꯏꯗꯣꯏꯅꯣ ꯁꯤꯁꯇꯔꯒꯤꯁꯦ
ꯆꯦꯡꯁꯦ ꯑꯥ ꯁꯨꯄꯔꯐꯥꯏꯟ ꯅꯦꯅ ꯄꯟꯖꯥꯕ ꯀ ꯍꯔꯌꯥꯅꯥ ꯒꯥꯗꯣ
ꯑꯣ ꯃꯅꯤꯄꯨꯔꯗ ꯅꯠꯇꯦ ꯑꯗꯨꯗꯤ
ꯃꯅꯤꯄꯨꯔ ꯗꯅꯦ ꯑꯦ ꯀꯩꯅꯣ ꯃꯅꯤꯄꯨꯔꯗ ꯅꯠꯇꯦ
ꯑꯣ ꯑꯩꯗꯤ ꯑꯇꯣꯞꯄ ꯀꯩꯅꯣꯗꯒ ꯃꯥꯜꯂꯨꯔꯦꯅꯦ ꯄꯟꯖꯥꯕꯀ ꯄꯜꯂꯛꯄꯗꯨꯗ ꯑꯣ ꯀꯌꯥ ꯀꯌꯥ ꯄꯤꯔꯤꯒꯦ ꯁꯤꯁꯇꯔ ꯔꯦꯠ ꯁꯕꯨ
ꯍꯌꯥꯅꯅ ꯈꯔ ꯇꯥꯡꯉꯦ
ꯑꯥ
ꯅꯩꯗꯅꯁꯦ ꯁꯕꯦꯟ ꯍꯟꯗ꯭ꯔꯦꯠ ꯋꯥꯟ, ꯇꯨ ꯊꯥꯎꯖꯟ ꯁꯚꯦꯟ ꯍꯟ꯭ꯔꯦꯠ ꯁꯝꯊꯤꯡ ꯍꯥꯏꯕꯅꯤ
ꯍꯥ ꯆꯠꯂꯁꯦ ꯫ ꯆꯠꯂꯁꯦ ꯉꯥꯛꯇꯪ ꯉꯥꯏꯕ ꯌꯥꯕ꯭ꯔꯣ ꯑꯥ... ꯐꯣꯔꯃꯤ ꯂꯣꯛꯇꯤ ꯋꯥꯠꯈꯤꯅꯤ ꯎꯝ ꯀꯥꯌꯥ ꯗ ꯇ꯭ꯋꯦꯟꯇꯤ ꯁꯤꯛꯁ ꯆꯠꯂꯦ ꯌꯥꯔꯤꯕ꯭ꯔꯣ ꯌꯥꯗꯕ꯭ꯔꯣ ꯆꯠꯅꯕꯗꯨꯗꯤ ꯑꯣ ꯑꯩꯁꯨ ꯁꯤꯁꯇꯔꯒ ꯑꯃꯨꯛ ꯐꯪꯖꯟꯅꯗꯧꯣꯔꯦ ꯑꯩꯁꯨ ꯑꯃꯨꯛ ꯊꯕꯛ ꯂꯥꯛꯁꯤꯜꯂꯛꯑ
ꯑꯍ
ꯑꯦ ꯏꯕꯥꯅꯤꯒꯤ ꯀꯩꯅꯣ ꯁꯦ
ꯌꯥꯗꯦ ꯅꯦ
ꯌꯥꯗꯦ ꯇꯥꯏꯃꯤꯡ ꯁꯤꯅ ꯑꯣꯏꯕ ꯑꯣꯏꯕ ꯃꯥꯜꯂꯤ ꯀꯣ
ꯑꯥ ꯌꯥꯏꯔꯦ ꯀꯩꯝ ꯀꯥꯏꯗꯦꯗꯥ ꯑꯗꯨꯕꯨ ꯅꯣꯡ ꯐꯥꯗꯣꯛꯁꯤꯕꯨ
ꯃꯥꯅꯦ ꯃꯥꯅꯤ ꯎꯝ
ꯊꯕꯛ ꯂꯩꯕ꯭ꯔꯣ ꯅꯪ
ꯑꯩ ꯊꯣꯏꯗꯣꯛꯄꯗꯤ ꯂꯩꯇꯦꯗ ꯑꯉꯥꯡ ꯑꯃ ꯊꯤꯟꯇꯣꯛꯎꯔꯅꯤ ꯑꯗꯨꯒ ꯂꯣꯏꯔꯦ ꯊꯣꯏꯗꯣꯛꯄꯗꯤ ꯂꯩꯇꯦ
ꯊꯣꯟꯗꯣꯛꯄ ꯂꯣꯏꯔꯒꯁꯨ ꯇꯧꯔꯛ
ꯁꯤꯁꯇꯔ ꯑꯃꯨꯛ ꯆꯦꯡ ꯂꯧꯔꯥꯛꯑꯑꯣꯏꯗ꯭ꯔꯣ
ꯍꯥꯥ
ꯁꯤꯁꯒꯤ ꯃꯨꯛ ꯁꯦꯡ ꯂꯒꯕꯣ ꯈ ꯀꯁꯇꯃꯔ ꯑꯃꯨꯛ ꯂꯥꯛꯑꯣꯏꯗ꯭ꯔꯕ ꯑꯣ ꯁꯤꯁꯇꯔꯒꯤꯁꯦ ꯀꯩꯅꯣꯗ ꯑꯣꯏꯗꯔꯥ ꯏꯝꯐꯥꯜ ꯃꯅꯨꯡ ꯑꯣꯏꯗꯣꯏꯔꯥ ꯑꯗꯨꯝ
ꯍꯣꯏ
ꯑꯣ ꯍꯣꯏ ꯑꯗꯨꯗꯤ ꯅꯣꯡꯃ ꯀꯣꯏꯔꯛꯀꯦ ꯆꯦꯡ ꯋꯥꯟꯕ ꯂꯥꯛꯀꯦꯕ ꯅꯣꯡ
ꯎꯝ ꯎꯝ ꯍꯥꯂ
ꯕꯦꯛꯇ ꯕꯦꯛꯇ ꯀꯌꯥꯃꯨꯛ ꯂꯩꯒꯦꯕꯣ ꯃꯜꯁꯤꯕꯣ
ꯃꯦꯛꯁꯦ ꯀꯃꯤ ꯌꯥ ꯊ
ꯂꯤꯁꯤꯡ ꯑꯅꯤ ꯑꯍꯨꯝ ꯑꯣꯏꯕ꯭ꯔꯥ ꯍꯦꯟꯕ꯭ꯔꯥ
ꯏꯁꯤꯡ ꯑꯅꯤ ꯁꯨꯗꯦꯗ ꯑꯅꯤ ꯑꯅꯤ ꯌꯧꯗꯦꯗ ꯁꯤꯃ ꯆꯥꯇ꯭ꯔꯦꯠ ꯌꯥꯡꯈꯩ ꯂꯩꯈꯥꯏꯗ
ꯕꯦꯛ ꯈꯥꯏꯗ
ꯎꯝ
ꯀꯌꯥꯝ ꯀꯨꯏꯔꯒꯦ ꯁꯤꯇꯔꯗꯤ ꯑꯗꯨꯝ ꯁꯦꯟꯅꯕ
ꯑꯣꯏꯔ
ꯑꯁ ꯑꯗꯨꯗꯤ ꯌꯥꯝ ꯐꯖꯅ ꯑꯦꯛꯁꯄꯔꯦꯟꯁ ꯂꯩꯕꯗꯧ ꯃꯥꯜꯂꯦꯀꯣ
ꯑ
ꯅꯟ ꯃꯅꯤꯄꯨꯔꯤꯗꯤ ꯌꯥꯝ ꯊꯦꯡꯅꯔꯦ ꯅꯟ ꯃꯅꯤꯄꯨꯒꯨꯝꯕꯗꯤ ꯌꯥꯝ ꯊꯦꯡꯅꯕ꯭ꯔꯣ ꯀꯃꯥꯏꯅ ꯇꯧꯒꯅꯣ
ꯑꯗꯟ ꯊꯉꯔꯦꯗ
ꯇꯝ ꯊ ꯍꯥꯜ ꯂꯥꯛꯄꯗ
ꯎꯝ
ꯂꯥꯛꯄꯗꯣ ꯑ ꯑꯩꯈꯣꯏ ꯑꯩꯈꯣꯏꯒꯤ ꯃꯤꯁꯤꯡꯁꯨ ꯂꯥꯛꯑꯦꯗ ꯑꯩꯈꯣꯏ ꯃꯩꯇꯩꯁꯤꯡꯁꯨ ꯈꯔ ꯂꯥꯛꯑꯦꯕꯀꯣ
ꯑꯥ
ꯑꯗꯨꯁꯨ ꯂꯥꯛꯑꯦ ꯑꯇꯣꯞꯄꯁꯨ ꯂꯥꯛꯑꯦ
ꯑꯣ
ꯑꯗꯨꯗꯤꯅꯤ ꯏ ꯑꯗꯨ ꯋꯥꯂꯟꯗꯧ ꯃꯥꯗꯦꯅꯦ ꯀꯣ
ꯑꯥꯎ ꯋꯥꯇꯦ ꯋꯥꯠꯇꯗꯦ
ꯍꯨꯡꯦꯗꯒꯗꯤ ꯂꯣꯟꯒꯦ
ꯂꯣꯟꯕ ꯍꯥꯏꯁꯦ ꯑꯗꯨꯝ ꯅꯨꯡꯗꯥꯡ ꯅꯨꯡꯗꯥꯡ ꯇꯥꯔꯦ ꯑꯗꯨꯝ ꯂꯣꯂꯦꯗ
ꯄꯨꯡ ꯇꯔꯛ ꯁꯥꯏꯗꯒ ꯂꯗꯔ
ꯎꯝ ꯑꯗꯨ ꯑꯗꯨ ꯅꯠ ꯇꯦ ꯃꯅꯤꯁꯤ ꯀ ꯃꯗꯅ ꯑꯗꯨ ꯑꯣꯏꯗ ꯍꯥꯡ ꯏ ꯔꯦꯗꯤꯗ
ꯍꯧꯖꯤꯛꯀꯥꯟꯗꯤ ꯆꯦꯡꯒꯤ ꯗꯤꯃꯥꯟꯒꯗꯤ ꯋꯥꯡꯗ꯭ꯔꯣ ꯀꯃꯥꯏꯅ ꯇꯧꯒꯦ
ꯍꯣꯏꯅ
ꯍꯣꯡꯉꯦ
ꯑꯗꯨꯕꯨ ꯈꯪꯉꯦ ꯑꯥ ꯃꯊꯛ ꯂꯣꯒꯤ ꯑꯗꯨꯗꯤ ꯎꯝ ꯈꯔ ꯇꯥꯡꯉꯦ
ꯃꯤ ꯆꯦꯡ ꯃꯤ ꯆꯦꯡꯒꯨꯝꯕ ꯋꯥꯟꯕ ꯑꯗꯨꯝ ꯂꯥꯛꯄ ꯌꯥꯕ ꯃꯐꯝ ꯑꯣꯏꯕ꯭ꯔꯕ
ꯍꯣꯏ ꯑꯣꯏ ꯌꯥ
ꯑꯣ
ꯁꯣꯏꯅꯨꯁꯨ ꯌꯣꯜꯂꯦ ꯕꯦꯈꯥꯏ ꯕꯦꯛꯀꯤꯁꯨ ꯌꯣꯜꯃꯦ
ꯁꯔꯤꯌꯦꯠꯇꯗꯤ ꯀꯌꯥ ꯑꯃꯨꯛ ꯂꯩꯅꯣ
ꯔꯦꯠꯇ ꯀꯦꯖꯤꯁꯤꯅ ꯐꯣꯔꯇꯤ ꯑꯗꯨꯝ ꯆꯤꯡꯉꯦꯅ
ꯑꯣꯠꯦꯡꯦꯕ ꯑꯣ ꯃꯔꯅꯤꯡꯕꯔꯒ ꯃꯔꯅꯤꯡ